ꯍꯜꯂꯣ
ꯇꯌꯦ ꯇꯥꯏ
ꯑꯩ ꯁꯥꯟꯅꯅꯕꯕꯝꯝ ꯊꯄ ꯍꯔꯒꯔ ꯃꯥ ꯁꯅꯒꯒꯤ
ꯁꯥꯟꯅꯕ ꯑꯣꯏꯅ ꯊꯣꯛꯇꯣꯔꯔꯕ ꯑꯩꯖꯠ
ꯎꯝ ꯇꯞ ꯑꯗꯨꯝ ꯊꯣꯛꯑꯒꯦ ꯋꯥꯔꯤ ꯐ ꯍꯥꯟꯅ ꯊꯣꯛꯑꯒꯦ
ꯑꯩꯒ ꯁꯥꯟꯅꯅꯤ ꯍꯥꯏꯗꯏꯅꯦ
ꯃꯁꯤꯁꯤꯔ ꯍꯥꯏꯖ
ꯅꯠꯇꯌꯦ ꯍꯧꯖꯤꯛ ꯁꯥꯟꯅꯕꯗꯣ ꯑꯩꯒ ꯁꯥꯟꯅꯔꯣꯏꯗ꯭ꯔꯣ
ꯃꯣꯏ ꯁꯅꯁꯤꯔꯣ
ꯏ ꯇꯤꯒꯦ
ꯀꯩꯅꯣꯒꯤ ꯌꯦꯡꯉꯣ ꯍꯣꯔꯦꯟ ꯁꯥꯟꯅꯔꯁꯦ ꯑꯗꯨꯒꯤꯗꯤ ꯌꯗꯔ ꯍꯥꯏꯖ ꯋꯥ ꯃꯣꯏ ꯊꯥ
ꯂꯣꯏꯔꯦ ꯍꯣꯔꯦꯟ ꯅꯣꯏꯔꯗꯤ ꯍꯌꯦꯡ ꯂꯣꯡ ꯅꯨꯡꯗꯥꯡꯊꯦꯡꯕ ꯂ ꯑꯣꯏꯅ ꯇꯥꯔꯅꯤ ꯑ ꯇꯌꯥ
ꯑꯁꯥꯅ ꯎꯒ ꯅ ꯐ꯭ꯔꯦꯁ ꯌꯥ ꯀ ꯇ ꯂꯧ ꯎꯅ
ꯑꯩꯅ ꯅꯁꯥꯗꯣ ꯀꯩꯝꯇ ꯆꯥꯗꯕꯤꯗ ꯇꯧꯋꯤꯗꯣ ꯌꯥꯔꯔꯣꯏ ꯀꯔꯤꯅꯣ ꯑꯣ ꯏꯅꯔꯖꯤ ꯗ꯭ꯔꯤꯡꯒꯨꯝꯕꯥ ꯈꯪꯗꯦ ꯀꯩꯅꯣ ꯊꯛꯄ ꯌꯥꯕ ꯈꯔ ꯊꯛꯆꯜꯂ ꯆꯠꯂꯣ ꯏꯁꯤꯡꯗꯨꯣ ꯄꯨꯗꯕꯤꯗ ꯆꯠꯕꯤꯔ ꯇꯗꯥꯎꯅ ꯅꯒꯦ
ꯄꯏꯅꯤ ꯅꯪ ꯂꯩꯔ ꯅꯪ ꯂꯩꯔꯣ ꯌꯥꯗ꯭ꯔꯣ ꯑꯦꯅꯔꯖꯤ ꯗ꯭ꯔꯤꯤꯡ ꯀꯔ
ꯀꯩꯅꯦ ꯂꯩꯅꯦꯅꯦ ꯑꯩ ꯁꯤ ꯌꯦꯔꯨꯝꯁꯤꯁꯨ ꯄꯤꯒꯦꯗꯧꯅꯦ ꯃꯐꯝ ꯁ꯭ꯋꯥ ꯆꯥꯗ ꯌꯦꯔꯨꯝꯁ ꯁꯤꯌꯦꯔꯨꯝꯁꯦ ꯌꯥꯝ ꯐꯠꯇꯦ ꯃꯁꯤ ꯅꯨꯄꯤꯁꯤꯗꯒꯤ ꯌꯦꯔꯨꯝ ꯑꯃꯨꯛ ꯍꯟꯅ ꯂꯩꯔꯔꯣꯏ
ꯑꯗꯤ ꯅꯪ ꯑꯉꯥꯡꯗꯣ ꯂꯩꯍꯟꯅꯤꯡꯕꯅꯦꯕ ꯁꯤꯕꯗꯤ ꯑꯗꯨꯅ ꯉꯁꯥꯏ ꯅꯍꯥꯟꯒꯤꯗꯣ
ꯑꯗꯨ ꯅꯪꯅ ꯑꯗꯨꯝ ꯍꯥꯏꯔꯛꯎ ꯌꯥꯗ꯭ꯔꯣ ꯑꯩꯅ ꯅꯪꯉꯣꯟ ꯍꯪꯉꯤ ꯗꯨꯗꯤ
ꯎ ꯂꯩꯔꯗꯤ ꯍꯥꯏꯅꯤꯡꯕ꯭ꯔ ꯑꯗ ꯑ ꯇꯧꯖꯔꯁꯅꯨꯗ ꯎ ꯁꯤ ꯆꯠꯇꯤ ꯃꯥꯅꯗꯤ ꯑꯉꯥꯡꯕꯗꯨꯅꯁꯨ ꯐꯩꯅꯦ ꯃꯀꯨꯗꯨ ꯊꯥꯕꯅꯤ
ꯎꯝ ꯁꯤꯡ ꯃꯁꯛꯁꯤꯁꯨꯅꯦ ꯌꯥꯝ ꯊꯤ ꯀꯤꯕ ꯌꯦꯔꯨꯝꯁꯦ ꯑꯩ ꯂꯪꯊꯣꯛꯅꯤꯡꯕ ꯑꯃ ꯌꯥꯎꯔꯖꯥꯠꯅꯤ
ꯑꯩꯅ ꯅꯪ ꯍꯥꯟꯅ ꯄꯨꯝꯕ ꯌꯦꯡꯉꯣꯕ ꯔꯥꯎ ꯑꯃ
ꯑꯩꯅ ꯃꯉꯣꯟꯗ ꯍꯥꯏꯅꯦ ꯑꯩꯅ ꯌꯦꯡꯒꯦꯅ ꯐ꯭ꯂꯥꯁꯥꯁꯇꯥꯏꯠ ꯊꯥꯟꯒꯦ ꯇꯧꯋꯦꯕꯀꯣ ꯑꯗꯨꯗ ꯃꯥꯅ ꯂꯣꯏ ꯆꯦꯛ ꯇꯧꯔꯕꯅꯦ ꯍꯥꯏꯔꯛꯏꯅꯦꯕ ꯑꯩ ꯆꯠꯂ ꯍꯟꯇꯣꯛꯎꯁꯤꯔ ꯈꯜꯂꯤꯅꯦ ꯏꯀꯥ ꯍꯥꯥ
ꯑꯗꯨꯗꯤ ꯅꯨꯡꯉꯥꯏ
ꯁꯥꯎꯅꯤꯡ ꯍꯥꯏꯕ ꯑꯗꯨ ꯃꯥꯅ ꯑꯣꯏꯗ ꯄꯥꯗꯕ ꯍꯥꯏꯁꯤ ꯂꯩꯗꯣ ꯀꯩꯗꯧꯕ ꯑꯣꯏꯅ ꯍꯥꯏꯕ ꯑꯩꯅ ꯍꯥꯏꯗꯤ
ꯑꯁ ꯗꯥꯎ ꯌꯥꯗꯕ ꯑꯣꯏꯔꯝꯅꯤ ꯗꯥꯎ ꯌꯥꯗꯕ ꯑꯣꯏꯔꯝꯒꯅꯤ
ꯑꯗꯨꯗ ꯃꯥꯅ ꯆꯦꯛ ꯇꯧꯔꯦ ꯆꯦꯛ ꯑ ꯇꯧꯕꯅꯤ ꯀꯥꯏꯅ ꯍꯥꯏꯖꯤꯜꯂꯛꯏꯗꯣ ꯀꯩꯗꯧꯕꯩꯅꯣ ꯍꯥꯏꯕ ꯑꯗꯨꯗꯤ
ꯗꯥꯎ ꯌꯥꯗꯕ ꯑꯣꯏꯔꯝꯒꯅꯤ
ꯗꯥꯎ ꯌꯥꯗꯕ ꯀꯩꯅꯣ ꯇꯅ ꯃꯣꯏ ꯄꯣ ꯌꯣꯝ ꯃꯩ ꯍꯅꯕꯤ ꯑꯃ ꯂꯩꯕꯅꯦ ꯃꯣꯏꯗ ꯄꯥꯗꯕꯤ ꯑꯃ ꯑꯩ ꯁꯥꯎꯅꯤꯡꯉꯦ ꯑꯗꯨ ꯃꯣꯏ ꯃꯊꯪ ꯃꯊꯪ ꯂꯝꯕꯤ ꯀꯛꯏ ꯅꯠꯇ꯭ꯔꯣ ꯃꯣꯏꯒꯤꯗ
ꯑꯩꯈꯣꯏ ꯐꯤ ꯑꯩꯈꯣꯏꯅ ꯐꯤꯒ ꯌꯣꯜꯂꯤꯁꯦ ꯁꯣꯏꯔꯗꯤ ꯁꯣꯏꯔꯦ ꯁꯤ ꯇꯧꯔꯗꯤ ꯇꯧꯔꯦ ꯂꯣꯏ ꯍꯥꯏꯅꯔ ꯂꯣꯏ ꯌꯣꯜꯂꯤꯅ‌ꯦ ꯑꯗꯨ ꯈꯪ ꯈꯪꯅ ꯑꯗꯨꯝ ꯏꯟꯖꯒꯦ ꯁꯦꯠꯆꯒꯦꯅ ꯂꯩꯈꯤꯕ ꯃꯤꯗꯨ ꯗ ꯃꯤꯗꯨꯅ ꯃꯤ ꯑꯣꯏꯔꯒꯅ ꯅꯠꯇꯕꯗꯗꯤ ꯃꯣꯏꯇꯧꯔꯤꯗꯣ ꯁꯣꯏꯗ꯭ꯔꯣ
ꯍꯣꯏꯅꯦ ꯑꯗꯨꯕꯨꯗꯤ ꯌꯥꯔꯦ ꯀꯔꯝ ꯈꯜꯂꯅꯨ ꯌꯦꯔꯨꯝ ꯑꯃꯒꯤ ꯋꯔꯤꯕꯨ ꯑꯇꯩꯁꯨ ꯂꯣꯏꯅ ꯄꯨꯛ ꯖꯠꯂꯣ
ꯈꯪꯗꯦ ꯑꯃ ꯅꯠꯇꯦꯌꯦ ꯌꯦꯔꯨꯝꯗꯣ ꯌꯦꯔꯨꯝ ꯑꯅꯤ ꯑꯍꯨꯝ ꯁꯨꯔꯦ ꯁꯣꯏꯕ
ꯑꯣ
ꯉꯁꯥꯏ ꯑꯩꯅ ꯉꯔꯥꯡ ꯑꯗꯨꯅ‌ꯦ ꯃꯅꯨꯡꯗꯣ ꯉꯁꯥꯏꯅ ꯑꯍꯨꯝ ꯐꯨꯠꯄꯅꯦꯕ ꯑꯍꯨꯝ ꯐꯨꯄꯗ ꯅꯉꯣꯟꯗ ꯑꯅꯤ ꯄꯤꯔꯝꯃꯒ ꯑꯗꯨꯒ ꯑꯩꯅ ꯑꯅꯤ ꯑꯃ ꯑꯩꯅ ꯑꯃ ꯑꯃ ꯆꯥꯔꯒꯦꯅ ꯇꯧꯔꯒ ꯄꯨꯕꯅꯦꯕ ꯄꯨꯔꯥ ꯇꯧꯕꯅꯦ ꯑꯗꯨꯒ ꯑꯃ ꯑꯩꯅ ꯀꯥꯏ ꯍꯥꯏꯕꯗꯣ
ꯑꯗꯨ ꯀꯥꯏꯕꯗꯣ ꯑꯗꯨ ꯀꯥꯏꯕꯗꯨꯗ ꯀꯩꯅꯣ ꯇꯧꯈ꯭ꯔꯦꯕ ꯑꯥ
ꯑꯗꯨ ꯑꯀꯥꯏꯕꯗꯣ ꯐꯪꯒꯁ ꯃꯅꯨꯡꯗ ꯑꯃ ꯄꯨꯔꯥ ꯑꯣꯏꯅ ꯄꯨꯝꯕꯁꯨ ꯅꯠꯇꯕ ꯐꯪꯒꯁ ꯀ ꯀꯥꯔꯒ ꯀꯣꯛꯐꯥꯏ ꯀꯣꯛꯐꯥꯏ ꯀꯥꯈꯠꯄꯩ ꯇꯥꯏꯞꯇ ꯇꯧꯔꯒ ꯅꯠꯇꯦ ꯃꯃꯨꯠꯇꯒ ꯅꯠꯇꯦ ꯄꯨꯨꯝꯃꯤꯅꯦꯕ ꯑꯗꯨꯗꯣ ꯃꯃꯨꯠꯀꯗꯣ ꯑꯃ ꯀꯟꯇꯔꯤꯛ ꯀꯜꯂꯒ ꯀꯃꯥꯏ ꯍꯥꯏꯗꯣꯏꯅꯣ ꯈꯪꯗꯦꯅꯦ ꯌꯥꯝꯅ ꯀꯩꯅꯣꯝ ꯇꯧꯕꯗꯣ ꯍꯩꯅꯗꯕꯗꯣ ꯑꯗꯨ ꯑꯣꯏꯔꯦꯕ
ꯑꯉꯥꯡꯕꯗꯣ ꯑꯣꯏꯅ ꯂꯩꯔꯝꯗꯝꯅꯤ
ꯑꯗꯨꯅꯦ ꯑꯩꯁꯨ ꯈꯜꯂꯤꯅꯤꯅꯦ ꯑꯗꯣ
ꯎꯝ ꯈꯪꯗꯦ ꯑꯗꯨ ꯉꯥꯏꯍꯥꯛꯇꯨꯗ ꯑꯩꯁꯨ ꯀꯔꯤ ꯋꯥꯈꯜꯅꯣ ꯈꯪꯗꯦ ꯑꯗꯨꯁꯨ ꯑꯗꯨꯝ ꯃꯥꯅ ꯄꯦꯛꯀ ꯇꯧꯔ ꯂꯩꯕꯗꯨꯗ ꯑꯩꯗꯣ ꯑꯗꯨꯝ ꯁꯤ ꯁꯨꯝ ꯂꯩꯔꯒꯦꯗ ꯆꯞ ꯃꯥꯟꯅꯕ ꯖꯤꯕꯨꯅ ꯈꯜꯂꯨꯕ ꯑꯗꯨꯒꯗꯤ
ꯆ‌ꯦꯡꯗꯨꯗꯤ ꯀꯝ ꯇꯧꯗꯔꫭ
ꯆꯦꯡꯗꯨꯕꯨꯗꯤ ꯀꯩꯁꯨ ꯇꯧꯗꯦ ꯅꯪ ꯉꯍꯥꯟ ꯆꯥꯕꯗꯨ ꯀꯩꯁꯨ ꯀꯔꯤꯇꯩꯒ‌ꯦ
ꯀꯤꯝ ꯇꯧꯗ‌ꯦꯗ ꯁꯨꯝ ꯍꯪꯉꯤꯅꯤ
ꯆꯦꯡꯗꯨꯕꯨꯗꯤ ꯀꯩꯁꯨ ꯇꯧꯗ
ꯑꯩꯈꯣꯏ ꯕꯕꯥꯅ ꯅꯍꯥꯟ ꯁꯨꯄꯔ ꯐꯥꯏꯟ ꯕꯦꯛꯒ ꯑꯃ ꯌꯥꯜꯂꯨꯏ ꯋꯥꯠꯂꯨꯏ ꯁꯨꯄꯔ ꯐꯥꯏꯟ ꯂꯣꯏꯔꯦ ꯆꯦꯡ ꯆꯥꯝꯕꯗ ꯃꯇꯦꯛ ꯃꯇꯦꯛ ꯇꯦꯛ ꯂꯣꯏ ꯇꯦꯛꯑ ꯀꯥꯟꯗ ꯆꯥꯛ ꯊꯣꯡꯕꯗꯁꯨ ꯀꯩ ꯍꯥꯏꯗꯅꯣ ꯈꯪꯗ‌ꯦ ꯁꯪꯒꯣꯝ ꯈ꯭ꯦꯔ ꯁꯛꯈꯥꯏꯌꯦ ꯆꯥꯛ ꯂꯣꯏ ꯁꯛꯈꯥꯏꯕꯗꯣ ꯈꯪꯕꯔꯥ
ꯎꯝ ꯎꯝ ꯎꯝ
ꯗꯨ ꯆꯥꯝꯕꯗꯁꯨ ꯀꯩꯅꫭꯝ ꯇꯧꯋꯤ ꯑꯦꯝ ꯑꯣꯏ ꯁꯥ ꯀꯕꯤ ꯊꯀꯂꯤ ꯄꯨꯔ
ꯀꯅꯥ ꯁꯥꯏꯀꯜꯅꯣ
ꯄꯨꯂꯛꯑꯕꯅꯦꯕ ꯅꯈꯣꯏ
ꯔꯣꯃꯤꯌꯣꯏ ꯁꯥꯏꯀꯠꯂ ꯍꯥꯏꯔꯣ ꯃꯥꯏ ꯁꯥꯏꯀꯜ ꯂꯩꯕ꯭ꯔꯣ ꯀꯔꯝꯕ ꯁꯥꯏꯀꯜ
ꯍꯪꯒꯥꯝꯄꯥꯜ ꯑꯃ ꯂꯩ
ꯌꯦꯜꯂꯣ ꯃꯆꯨ ꯑꯣ ꯌꯦꯂꯣ ꯃꯆꯨꯗꯣ ꯀꯅꯥꯅꯅꯣꯝ ꯊꯎꯕꯗꯤ ꯑꯩꯅ ꯎꯗꯤ ꯎꯔꯦ
ꯎꯝ ꯎꯝ
ꯏꯁꯤꯡ ꯊꯛꯄꯗ ꯏꯁꯤꯡ ꯍꯥꯒ꯭ꯔꯦ ꯑꯗꯨꯗꯩ ꯈꯅꯥꯎꯁꯦ ꯌꯥꯝ ꯅꯨꯡꯉꯥꯏꯇ꯭ꯔꯦ
ꯃꯣꯏ ꯀꯣꯜ ꯂꯤꯛꯇ ꯀꯩ ꯀꯅꯥ ꯐꯦꯡꯍꯧꯔꯦ ꯅꯣꯏ ꯐꯦꯡꯉꯤꯔꯣ
ꯎꯝ ꯀꯣꯔꯐꯨꯕꯨꯗꯤ ꯃꯣꯏꯒꯤ ꯃꯧꯈꯩꯅ ꯐꯦꯡꯉꯦꯕ ꯑꯗꯨꯒ ꯀꯩꯅꯣꯗꯤ ꯀꯣꯜ ꯏꯁꯇꯤꯜꯒꯤ ꯀꯣꯟꯈꯩꯗꯣ ꯑꯗꯨꯗꯤ ꯆꯥꯕꯒꯤ ꯄꯨꯈꯝ ꯑꯗꯩ ꯀꯩꯀꯥꯇꯨꯗꯤ ꯑꯩꯈꯣꯏꯅ ꯐꯦꯡꯉꯝꯃꯤ ꯑꯗꯣ ꯈꯔ ꯂꯩꯍꯧꯔꯤꯗ ꯏꯇꯩꯒꯤ ꯃꯃꯥꯟꯅꯕ ꯀꯩ ꯇꯧꯔꯒ ꯃꯣꯏ ꯀꯣꯟꯅ ꯆꯥꯕꯒꯤꯗꯨꯗꯤ ꯄꯨꯈꯝ ꯇꯔꯨꯛ ꯇꯔꯦꯠ ꯂꯩꯍꯧꯔꯤ ꯑꯗꯨꯗꯤ ꯐꯦꯡꯉꯝꯗꯦ ꯎꯝ ꯅꯨꯡꯉꯥꯏꯇꯦ
ꯃꯣꯏ ꯍꯤꯗꯥꯥꯛ ꯍꯇꯗꯤ ꯆꯠꯇ꯭ꯔꯥ
ꯀꯥꯏꯗꯒꯤ ꯊꯛꯇꯕꯅꯣ ꯑꯗ ꯊꯛꯏꯅꯤꯗ ꯍꯩꯅꯑꯗꯤ ꯑꯩꯗꯤ ꯑꯗꯨꯃꯥꯏꯅ ꯇꯧꯕꯗ꯭ꯔꯥ ꯑꯗꯨ ꯊꯛꯄꯗꯨꯅꯕꯨ ꯀꯣꯟꯅ ꯆꯥꯏ ꯅꯠꯇ꯭ꯔꯣ ꯅꯠꯇ꯭ꯔꯗꯤ ꯄꯨꯟꯅ ꯃꯌꯥꯝ ꯆꯥꯃꯤꯟꯅꯉꯥꯏꯗ ꯆꯥꯃꯤꯟꯅꯕ ꯌꯥꯏꯅ
ꯕꯃꯣꯜꯅ ꯀꯌꯥ
ꯕꯃꯣꯜꯗꯤ ꯑꯃ ꯇꯥꯡꯅꯤꯗ
ꯌꯥꯔ
ꯏ ꯌꯥ ꯀ ꯍ ꯂꯗ ꯑꯩꯥꯏ ꯁꯥꯎꯅꯤ ꯌꯦ ꯆꯏ ꯃꯤꯇꯩ ꯁꯥꯎꯅꯤꯡꯉꯅꯤ ꯐꯖꯅ ꯏꯒꯔ
ꯀꯩꯁ ꯈꯔ ꯌꯥꯝ ꯇꯥꯟꯒ ꯁꯣꯔ
ꯑꯗꯨꯅꯦ ꯑꯗꯨꯒꯨꯝꯕ ꯀꯥꯏ ꯈꯥꯟꯗ
ꯂꯧꯕꯨꯛ ꯀꯥꯗꯤ ꯂꯩꯇ꯭ꯔꯣ ꯏꯪꯈꯣꯜ ꯂꯧꯕꯨꯛ ꯂꯩꯕ ꯑꯖꯤꯄ ꯃꯥ ꯀꯔꯤꯝꯇ ꯂꯩꯇꯦ ꯃꯔꯟꯁꯨ ꯂꯩꯇꯦ ꯊꯕꯛꯁꯨ ꯁꯨꯗꯦ ꯃꯥꯥ ꯀꯩꯅꯣ ꯃꯥ ꯇꯧꯢꯁꯦ
ꯈꯪꯗꯦꯀꯣ ꯒ꯭ꯌꯥꯟ ꯇꯥ ꯒ꯭ꯌꯥꯟ ꯇꯥꯗꯦꯀꯣ ꯋꯥꯈꯜꯁꯦ ꯈꯜꯂꯨꯕꯗ ꯌꯥꯝ ꯋꯥꯏ
ꯍꯧꯖꯤꯛꯀꯤ ꯑꯉꯥꯡꯗꯣ ꯀꯩꯅꯣ ꯄꯣꯛꯄꯗ ꯅꯠꯇ꯭ꯔꯥ ꯅꯣꯏ ꯑꯉꯥꯡ ꯑꯅꯤꯗꯣ ꯂꯩꯕ꯭ꯔꯣ
ꯏ ꯀꯥꯗ
ꯌꯥꯝ ꯍꯩ ꯁꯤꯡꯕ ꯑꯉꯥꯡꯅꯤ
ꯗꯣ ꯑꯉꯥꯡꯅꯤꯅꯅ ꯈꯟꯇꯣꯛꯑꯒ ꯑꯩꯈꯣꯏꯅ ꯁꯨꯝ ꯅꯨꯡꯁꯤꯕ ꯋꯥꯅꯤꯗ
ꯃꯁꯤꯖꯨꯕ ꯍꯥꯎ ꯀꯣꯏ ꯂꯅꯥꯔꯛꯅ ꯇꯥꯔꯦ
ꯍꯥꯥ
ꯅꯣꯏ ꯆꯦꯕꯨꯅꯤꯗ ꯃꯥ ꯐꯤ ꯁꯥꯠꯇ꯭ꯔꯣ
ꯑꯉꯥꯡ ꯍꯥꯟꯅ ꯁꯥꯏꯌꯦ ꯋꯥꯡꯈꯩ ꯁꯥꯏ ꯑꯗꯣ ꯑꯉꯥꯡ ꯌꯥꯎꯕꯗꯒꯤ ꯉꯝꯗꯗꯅ ꯁꯥꯗꯦ
ꯎꯝ ꯃꯥꯗꯤ ꯀꯃꯥꯏꯅ ꯇꯧꯔꯒ ꯁꯥꯊꯣꯏꯕ
ꯅꯍꯥꯟꯋꯥꯏꯗꯤ ꯑꯉꯥꯡ ꯇꯨꯏꯁꯟꯒ ꯇꯧꯔꯝꯕꯅꯦ ꯑꯗꯣ ꯍꯧꯖꯤꯛꯇꯤ ꯇꯧꯗ꯭ꯔꯦ
ꯁꯨꯝ ꯁꯤꯒꯨꯝꯕꯁꯦ ꯎꯔꯀꯥꯟꯗꯀꯣ ꯑꯩꯈꯣꯏꯁꯨ ꯈꯪꯗꯦ ꯌꯥꯝ ꯄꯥꯈꯠ ꯆꯥꯅꯤ ꯀꯩꯅꯣ ꯇꯧꯗꯣꯏꯁꯤꯕꯨ ꯀꯥꯏꯅ ꯍꯜꯂꯛꯄ ꯌꯥꯎꯋꯦ
ꯍꯣꯄ ꯑꯉꯥꯡ ꯑꯍꯨꯝ ꯁꯨꯔꯗꯤ ꯌꯥꯔꯦꯗ ꯂꯦꯞꯄ
ꯑꯅꯤꯗ ꯕꯨꯛ ꯂꯦꯞꯄ ꯌꯥꯔꯄꯣꯠꯅꯤꯗ
ꯌꯥꯕꯅꯤ ꯅꯨꯄꯥ ꯑꯃ ꯅꯨꯄꯤ ꯑꯃ
ꯃꯩꯇꯩ ꯄꯣꯄꯨꯂꯦꯁꯟ ꯍꯦꯟꯒꯠꯅꯕꯅ
ꯃꯣꯏ ꯐꯔꯦ ꯐꯔꯦ ꯊꯝꯃꯒꯦ ꯎꯝ
ꯍꯣꯏ ꯅꯪ ꯄꯨꯡ ꯀꯌꯥꯐꯧ ꯂꯩꯔꯛꯇꯣꯏꯅꯣ
ꯈꯪꯗꯦ ꯍꯣꯢ ꯍꯣꯢ ꯊꯝꯃꯦ ꯊꯝꯃꯦ
ꯍꯣꯏ ꯍꯜꯂꯛ ꯑ ꯍꯥꯏꯔꯛꯑꯣ